ꯑ ꯍꯜꯂꯣ ꯇꯥꯏꯦ
ꯑꯣ ꯑꯣ ꯑꯩꯁꯦ ꯀꯩꯅꯣꯝꯇ ꯍꯪꯒꯦꯅ ꯐꯣꯟ ꯇꯧꯔꯛꯏꯅꯤꯅꯦ ꯅꯣꯏꯒꯤ
ꯑꯣ ꯍꯉꯣ ꯍꯉꯣ
ꯑꯣ ꯅꯣꯏꯒꯤꯅꯦ ꯀꯩꯅꯣ ꯇꯧꯕ ꯎꯝ ꯅꯅꯥꯎꯅꯨꯄꯤꯁꯤꯡꯒꯅꯦ ꯅꯣꯏꯒꯤ ꯑꯥ ꯑꯉꯥꯡ ꯀꯀꯥ ꯎꯅꯈꯤꯕ ꯀꯨꯏꯗ꯭ꯔꯤꯕꯒ ꯂꯩꯕ꯭ꯔꯥ ꯀꯩꯅꯣꯒꯤꯅꯦ ꯍꯧꯖꯤꯛꯀꯥꯟꯒꯤ ꯅꯣꯏꯒꯤ ꯑꯁ ꯁꯥꯗ ꯀꯩꯗ ꯑꯉꯥꯡ ꯃꯤꯔꯣꯜꯂꯀꯥꯟꯗ ꯃꯤꯡ ꯀꯩꯀꯥ ꯆꯟꯕ ꯈꯣꯠꯄ ꯇꯧꯕꯗꯣ ꯑꯗꯨꯗꯨꯏꯅꯦ ꯑꯩꯅ ꯅꯣꯏꯒꯤꯗꯤ ꯃꯧ ꯌꯥꯝ ꯌꯥꯝꯕꯅꯤꯅ ꯅꯪ ꯅꯪꯒꯤ ꯀꯩꯅꯣ ꯑꯣꯏꯗ꯭ꯔꯁꯨ ꯑꯩꯈꯣꯏꯗꯤ ꯀꯨꯏꯔꯕꯝꯅꯤꯅ ꯂꯣꯏꯅ ꯀꯥꯎꯔꯦꯗꯣ ꯑꯗꯨꯒꯨꯝꯕꯗꯨꯁꯨ ꯈꯪꯗ꯭ꯔꯦꯗꯣ ꯑꯗꯨꯒꯤꯅꯦ ꯑꯩꯁꯦ ꯅꯪ ꯑꯩꯉꯣꯟꯗ ꯑꯝꯇ ꯍꯪꯒꯦ ꯑꯩꯈꯣꯏꯁꯨ ꯁꯤꯗ ꯎꯝ ꯏꯄꯥ ꯅꯨꯄꯥꯒꯤ ꯃꯧ ꯑꯃ ꯑꯉꯥꯡ ꯎꯅꯒꯗ꯭ꯔꯣꯕꯀꯣ ꯎꯅꯒꯗꯧꯕꯏ ꯑꯉꯥꯡ ꯌꯥꯎꯔꯛꯄ ꯑꯗꯨꯒꯤꯅꯦ ꯑꯩꯁ ꯁꯦ ꯑꯗꯨꯃꯥꯏꯅ ꯃꯤꯡ ꯆꯟꯊꯣꯛ ꯆꯟꯁꯤꯟꯒꯤꯗꯣ ꯑꯝꯇ ꯇꯧꯕꯅꯅꯦ ꯑꯩꯉꯣꯟꯗꯅꯦ ꯍꯥꯏꯔꯛꯄ ꯑꯗꯨꯗꯣ ꯑꯩꯁꯦ ꯈꯪꯗ꯭ꯔꯦ ꯑꯩꯅ ꯅꯪꯉꯣꯟꯗ ꯑꯝꯇ ꯍꯥꯟꯅ ꯍꯪꯒꯦ ꯦ ꯑꯗꯨꯗꯨꯒ ꯆꯠꯂꯁꯨ ꯆꯠꯀꯦ ꯀꯔꯤꯝ ꯈꯪꯗꯅ ꯆꯠꯄꯗꯨꯗꯤ ꯅꯨꯡꯉꯥꯏꯇꯦꯅꯅꯦ
ꯎꯝ ꯍꯣꯏ ꯂꯩꯌꯦ ꯏꯅꯥꯎ ꯅꯨꯄꯤ ꯑꯇꯣꯝꯕꯤ ꯍꯟꯗꯛ ꯃꯃꯥꯡ ꯊꯥꯗ ꯃꯃꯥꯡ ꯆꯍꯤꯗ ꯂꯨꯍꯣꯡꯈꯤꯕꯗꯣ ꯑꯗꯨꯗꯗ ꯃꯤ ꯃꯤꯔꯣꯟ ꯀꯥꯟꯗ ꯀꯩꯅꯣ ꯇꯧꯋꯦ ꯑꯁꯥꯗ ꯑꯁꯥ ꯑꯗꯨꯗꯁꯨ ꯍꯥꯏꯗꯤ ꯃꯥꯗꯣ ꯗꯦꯂꯤꯚꯔꯤ ꯇꯧꯅꯕ ꯈꯣꯠꯅꯕꯒꯤ ꯍꯥꯏꯐꯦꯠꯇꯤ ꯇꯥꯟꯅꯩꯌꯦꯕ ꯑꯗꯨꯒ ꯎꯝ ꯑꯪꯒꯜꯋꯥꯇꯤꯒꯨꯝꯕ ꯀꯩꯅꯣꯗꯣ ꯑꯪꯒꯜꯋꯥꯗꯤ ꯋꯥꯀꯔꯅ ꯃꯣꯏ ꯆꯦ ꯅꯨꯡꯈꯣꯝ ꯀꯠꯄ ꯑꯙꯥ ꯅꯨꯡꯙꯥ ꯂꯤꯡ ꯇꯧꯕ ꯈꯣꯠꯄꯗꯣ ꯑꯗꯨꯁꯨ ꯇꯧꯋꯦ ꯅ ꯑꯗꯨꯗꯤ ꯇꯧ ꯍꯥꯏꯔꯛꯇ꯭ꯔꯣ
ꯑꯩ ꯍꯪ ꯂꯥꯛꯎꯗ꯭ꯔꯤꯀꯣ ꯁꯨꯝꯅꯦ ꯑꯩꯈꯣꯏꯒꯤꯅꯦ ꯏꯃꯥꯕꯣꯛꯇꯨꯅꯅꯦ ꯑ ꯑꯩ ꯑꯝꯇ ꯆꯠꯃꯤꯟꯅꯧꯁꯨ ꯅꯠꯇꯦ ꯅꯨꯄꯤꯒꯤꯗꯨꯣ ꯈꯣꯠꯈꯤꯗꯣꯅ ꯍꯥꯏꯕꯗ ꯑꯩꯅꯅꯦ ꯅꯪꯗꯤ ꯉꯥꯏꯇ ꯉꯥꯏꯇ ꯑꯗꯨꯝ ꯇꯧꯔꯝꯅꯤꯅ ꯂꯩꯀꯥꯏꯒꯤ ꯀꯩꯒꯤ ꯑꯗꯨꯝ ꯑꯌꯥꯝ ꯅꯪꯅ ꯆꯠꯇ꯭ꯔꯗꯣ ꯑꯩꯅꯅꯦ ꯑꯩ ꯏꯃꯥꯟꯅꯕꯤ ꯑꯃ ꯂꯩ ꯃꯥꯗꯤ ꯈꯔ ꯑꯗꯨꯝ ꯇꯣꯏꯅ ꯆꯠꯄꯅꯦ ꯑꯩ ꯃꯉꯣꯟꯗ ꯑꯝꯇ ꯈꯪꯉꯤꯒꯦ ꯑꯩꯗꯤ ꯇꯧꯗꯕꯅꯤꯅꯅꯦ ꯑꯗꯨꯒꯨꯝꯕꯒꯗꯣ ꯀꯨꯞꯅ ꯈꯪꯗ꯭ꯔꯦꯅ ꯑꯗꯣ ꯃꯣꯏꯗꯅꯦ ꯆꯦ ꯆꯥꯡꯗꯨꯕꯨꯗꯤ ꯀꯩ ꯀꯩꯅꯣ ꯆꯠꯂꯒꯁꯨ ꯍꯪꯉꯁꯤꯅꯦ ꯑꯗꯣ ꯅꯣꯏ ꯑꯗꯨꯃꯥꯏꯅꯒ ꯃꯤꯡ ꯆꯟꯁꯜꯂꯨꯔꯀꯥꯟꯗꯅꯦ ꯀꯩ ꯀꯩ ꯀꯥꯟꯅꯕ ꯐ ꯄꯤꯔꯛꯀꯦꯕ ꯃꯣꯏꯗ ꯀꯩ ꯀꯥꯟꯅꯒꯦꯕ ꯑꯗꯨ ꯇꯧꯕꯗꯨꯅ
ꯑ ꯑꯁꯥꯒꯤ ꯑꯁꯥꯗ ꯃꯤꯡ ꯆꯟꯕꯗꯣ ꯑꯗꯨꯗꯤꯅꯦꯅ ꯍꯌꯦ ꯑꯉꯥꯡꯗꯣ ꯎꯅꯔꯀꯥꯟꯗ ꯑꯉꯥꯡ ꯍꯥꯏꯗꯤ ꯑꯉꯥꯡ ꯄꯣꯛꯄꯒꯤ ꯄꯩꯁꯥꯗꯣ ꯈꯔ ꯇꯥꯕꯤꯕ ꯈꯣꯠꯄ ꯑꯗꯨꯃꯥꯏꯅ ꯂꯩꯕ ꯃꯥꯜꯂꯦ ꯑꯩꯁꯨ ꯌꯥꯝ ꯀꯨꯞꯅ ꯃꯥꯒꯗꯤ ꯃꯔꯣꯟꯗꯣ ꯐꯖꯅꯗꯤ ꯁꯥꯟꯅꯗ꯭ꯔꯦꯕ ꯑꯁꯥꯗꯨꯅ ꯑꯗꯨꯝ ꯇꯧꯈ꯭ꯔꯦꯕꯀꯣ ꯑꯩꯅ ꯍꯥꯏꯐꯦꯠ ꯄꯨꯕꯤꯔꯒ ꯏꯅꯥꯎꯗꯣ ꯑꯗꯨꯒ ꯑꯪꯒꯜꯋꯥꯇꯤꯒꯤꯗꯨꯗꯤ ꯑꯥ ꯌꯨꯝꯗꯁꯨ ꯏꯃꯥꯅ ꯑꯣꯏꯔꯝꯕꯒꯤꯅꯤꯅ ꯍꯟꯗꯛꯇꯣ ꯏꯅꯎꯅ ꯅꯨꯄꯤꯗꯧ ꯃꯥꯗꯣ ꯃꯤꯔꯣꯜꯂꯦ ꯈꯣꯠꯂꯦꯅ ꯆꯟꯕꯩꯀꯥꯟꯗꯣ ꯑꯗꯨꯗ ꯀꯩꯒꯨꯝꯕ ꯑ ꯍꯥꯏ ꯃ ꯃꯇꯨꯡꯗ ꯃꯥꯒꯤ ꯑꯪꯒꯜꯋꯥꯗꯤꯤꯒꯤ ꯄꯤꯔꯛꯄ ꯆꯥꯛꯊꯨꯡ ꯅꯨꯡꯊꯨꯡꯗꯣ ꯂꯣꯏꯅꯃꯛ ꯊꯨꯡꯗꯣꯏꯅꯦꯕ
ꯑꯥ
ꯄꯣꯛꯑꯕ ꯃꯇꯨꯡꯗꯁꯨ ꯀꯩꯒꯨꯝꯕ ꯅꯨꯄꯥ ꯄꯣꯛꯑꯁꯨ ꯅꯨꯄꯤ ꯄꯣꯛꯑꯁꯨꯅꯦ ꯑꯩꯈꯣꯏꯅ ꯑꯃ ꯆꯦ ꯆꯥꯡ ꯑꯃ ꯊꯥꯒꯠꯇꯣꯏꯅꯦꯕ ꯑꯗꯨ ꯆꯦ ꯆꯥꯡ ꯊꯥꯒꯠꯄꯩ ꯀꯥꯟꯗꯨꯗ ꯂꯨꯄꯥ ꯂꯤꯁꯤꯡ ꯇꯔꯨꯛꯀꯤ ꯆꯥꯡꯗꯗꯤ ꯐꯪꯕ ꯃꯥꯜꯂꯦ ꯃꯣꯏꯁꯦ
ꯑꯣ ꯍꯣꯏ ꯑꯗꯨꯃꯥꯏꯅꯗꯤꯅꯦ ꯑꯩꯁꯦ ꯀꯕꯨꯛ ꯀꯥꯕꯨꯛꯇꯤ ꯇꯥꯕꯀꯣ ꯃꯨꯟꯅꯗꯤ ꯈꯪꯗꯕ ꯑꯗꯨ ꯅꯍꯥꯟꯋꯥꯏꯗꯗꯤ ꯑꯩꯈꯣꯏꯅꯒ ꯇꯧꯔꯀꯥꯟꯗꯗꯤ ꯑꯗꯨꯃꯥꯏꯅꯒꯨꯝꯕꯁꯨ ꯂꯩꯇꯦ ꯑꯗꯣ ꯏꯁꯥ ꯏꯁꯥꯅ ꯑꯗꯨꯝ ꯄꯪꯆꯠꯇ ꯆꯠꯂ ꯇꯧꯗ꯭ꯔꯅꯦꯀꯣ ꯍꯧꯖꯤꯛꯀꯥꯟꯗꯗꯤꯅꯦ ꯑꯗꯨꯝ ꯑ ꯁꯨꯝ ꯑꯩ ꯈꯈꯣꯏ ꯂꯩꯀꯥꯏꯒꯤ ꯀꯩꯒꯤ ꯁꯨꯝ ꯎꯕꯗꯣ ꯑꯩꯅ ꯀꯨꯞꯅꯗꯤ ꯈꯪꯉꯨꯗꯕꯀꯣ ꯑꯗꯨꯝ ꯃꯣꯏ ꯆꯦꯛ ꯆꯠꯄ ꯈꯣꯠꯄꯒꯁꯨ ꯃꯣꯏꯒ ꯇꯧꯔꯒ ꯆꯠꯃꯤꯟꯅꯩꯌꯦꯕ ꯌꯨꯝꯒꯤ ꯃꯤ ꯀꯩꯀꯥ ꯆꯠꯄ ꯐꯔꯛ ꯇꯥꯕ ꯈꯣꯠꯄ ꯌꯥꯎꯕ ꯀꯥꯟꯗꯅꯦ
ꯑꯣ ꯍꯣꯏ ꯑꯗꯨꯃꯥꯏꯅ ꯇꯧꯒꯗꯝꯕꯅꯦ ꯃꯣꯏ ꯑꯁꯥꯈꯩꯅꯅꯦ ꯍꯥꯏꯗꯤ ꯄꯨꯕꯤꯕ ꯈꯣꯠꯄꯤꯕ ꯍꯤꯗꯥꯛ ꯀꯥꯞꯄ ꯃꯇꯝ ꯑꯗꯨꯃꯥꯏꯅ ꯂꯣꯏ ꯂꯩꯕꯅꯦꯕ ꯑꯗꯨ ꯂꯩꯕꯩ ꯃꯇꯝ ꯃꯇꯝꯗꯨꯗ ꯑꯁꯥꯒꯩꯗꯨꯒ ꯆꯠꯃꯤꯟꯅꯔꯒ ꯍꯦꯜꯊ ꯁꯦꯟꯇꯔꯒꯨꯝꯕꯒꯤ ꯅꯔꯁ ꯅꯨꯡ ꯑꯗꯨ ꯇꯥꯟꯅꯔꯒ ꯐꯖꯅ ꯆꯦꯛꯑꯞꯀꯨꯝꯕ ꯇꯧ ꯕꯤꯒꯗꯕꯅꯤ ꯃꯣꯏꯅ
ꯑꯣ ꯍꯣꯏꯅꯦ ꯑꯈꯪꯕ ꯃꯣꯏꯅ ꯇꯧꯕ ꯑꯗꯨꯒ ꯁꯨꯡꯆꯠ ꯆꯠꯇꯕ ꯑꯩꯈꯣꯏꯒ ꯑꯗꯨꯗꯤ ꯃꯥꯟꯅ ꯌꯥꯄꯣꯠꯇꯦꯕꯗꯣ ꯍꯥꯥ ꯐꯔꯦꯅꯦ ꯑꯗꯨ ꯅꯕꯨ ꯑꯦ ꯌꯦꯡ ꯂꯥꯛꯇ꯭ꯔꯤꯀꯣ ꯅꯍꯥꯟ ꯅꯣꯡꯃ ꯌꯦꯡ ꯂꯥꯛꯇ꯭ꯔꯤꯗꯤ ꯅꯍꯥꯟ ꯄ꯭ꯔꯥꯏꯚꯦꯠꯇꯕꯨ ꯃꯣꯏꯒꯤ ꯑꯍꯥꯥꯟꯕꯒꯤ ꯔꯤꯖꯜ ꯀꯩꯀꯥ ꯑꯣꯏ ꯀꯟꯐꯥꯔꯝ ꯇꯧꯕꯒꯤꯗꯨꯕꯨꯗꯤ ꯌꯦꯡꯉꯨꯔꯦꯕꯀꯣ
ꯎꯝ
ꯑꯗꯣ ꯀꯩꯅꯣꯒꯤ ꯑꯩꯈꯣꯏꯅ ꯄ꯭ꯔꯥꯏꯚꯦꯠꯇ ꯌꯦꯡ ꯇꯥꯔꯒꯁꯨ ꯃꯣꯏ ꯍꯧꯖꯤꯛꯀꯤ ꯒꯣꯔꯃꯦꯟꯒꯤꯗ ꯃꯤꯡ ꯆꯟꯁꯟꯕꯗꯨꯗꯤ ꯆꯠ ꯆꯜꯂꯣ ꯑꯗꯨ ꯅꯠꯇ꯭ꯔꯗꯤ ꯍꯌꯦꯡ ꯑꯉꯥꯡ ꯅꯨꯕꯤ ꯎꯅꯔꯕ ꯃꯇꯨꯡ ꯀꯥꯟꯅꯕ ꯈꯣꯠꯄ ꯑꯉꯥꯡꯒꯤ ꯁꯥꯔꯇꯤꯐꯤꯀꯦꯠ ꯕꯥꯔꯠ ꯁꯥꯔꯇꯤꯐꯤꯀꯦꯠ ꯀꯩꯀꯥ ꯂꯧꯕꯃꯛꯇ ꯑꯣꯏꯔꯁꯨ ꯌꯥꯝ ꯐꯔꯛ ꯇꯥꯏ ꯍꯥꯟꯅ ꯆꯠꯍꯧꯕꯗꯨꯅ ꯐꯩ ꯈꯣꯠꯂꯦꯅ ꯍꯥꯏꯕ ꯑꯗꯨꯏꯅꯦ ꯑꯩꯁꯨꯅꯦ ꯑꯃꯨꯛ ꯑꯝꯇ ꯍꯪꯉꯛꯑꯣꯅ ꯃꯣꯏ ꯑꯍꯥꯟꯕꯁꯨ ꯑꯣꯏꯕ ꯂꯨꯍꯣꯡꯕꯁꯨ ꯀꯨꯏꯗ꯭ꯔꯤ ꯑꯗꯨꯅ ꯃꯣꯏꯁꯦ ꯑꯃ ꯄꯥꯈꯠ ꯆꯗꯅꯅꯦ ꯇꯧꯔꯤꯕ ꯏꯃꯥꯕꯣꯛꯇꯨꯅꯗꯤꯅꯦ ꯃꯁꯨꯗꯣ ꯎꯗꯣꯔꯦꯒ ꯍꯥꯏꯗꯨꯗꯅꯦ ꯄꯥꯈꯠꯇ ꯅꯪ ꯑꯝꯇ ꯍꯪꯉꯨ ꯍꯪꯉꯨ ꯅꯍꯥꯟꯗꯩꯅꯦ ꯍꯥꯏꯔꯤꯁꯦ ꯑꯩꯅꯅꯦ ꯊꯕꯛꯁꯦ ꯑꯃꯒ ꯑꯃꯒ ꯁꯨꯝ ꯇꯧ ꯂꯩꯕꯁꯤꯗ ꯁꯪꯗꯗꯅꯅꯦ
ꯍꯣꯏ ꯍꯣ ꯍꯣ ꯄꯥꯈꯠ ꯄꯥꯈꯠ ꯄꯅꯤ ꯄꯥꯈꯠꯄꯅꯦ ꯑꯩꯈꯣꯏ ꯑꯩꯈꯣꯏ ꯅꯣꯏꯁꯨ ꯑꯗꯨꯝ ꯄꯥꯈꯠꯂꯝꯒꯅꯤ ꯗ ꯑꯍꯥꯟꯕꯗꯤ ꯀꯩ ꯇꯧꯗꯣꯏꯅꯣ ꯅꯠꯇ꯭ꯔꯒ ꯀꯃꯥꯏꯅ ꯇꯧꯗꯣꯏꯅꯣ ꯀꯩꯝꯇ
ꯍꯣꯏ ꯍꯣꯏ ꯍꯣꯏ ꯃꯥꯅꯤ ꯃꯥꯅꯤ ꯍꯥꯏꯔꯨ ꯌꯥꯄꯣꯠꯇꯦ ꯍꯥꯏꯗꯤ ꯑꯍꯥꯟꯕ ꯍꯥꯏꯁꯤꯗꯤ ꯑꯗꯨꯝ ꯃꯤ ꯂꯣꯏꯅꯃꯛ ꯄꯥꯈꯠꯅꯩ ꯉꯥꯛꯇꯅꯤꯅꯀꯣ
ꯎꯝ
ꯑꯗꯨꯗꯨꯒꯤ ꯑꯩꯁꯦ ꯀꯩꯅꯣ ꯒ꯭ꯌꯥꯟ ꯇꯥꯗ꯭ꯔꯦ ꯑꯩꯁꯨ ꯑꯣꯏꯅ ꯑꯩꯅ ꯇꯧꯕꯗꯨꯁꯨ ꯈꯪꯉꯔꯣꯏ ꯅꯪꯉꯣꯟꯗ ꯑꯣꯏꯅ ꯍꯪꯉꯛꯑꯒꯦ ꯑꯗꯨꯒ ꯑꯩ ꯍꯥꯏꯔꯛꯑꯒꯦꯅ ꯇꯧꯔꯕꯅꯦ ꯑꯩꯁꯨꯅꯦ ꯑꯗꯨꯅꯦ ꯍꯧꯖꯤꯛꯀꯥꯟꯗꯗꯤ ꯑꯉꯥꯡ ꯑꯗꯨꯃꯥꯏꯅ ꯎꯅꯕ ꯈꯣꯠꯄꯒꯁꯦ ꯃꯣꯏ ꯃꯣꯏꯅ ꯂꯣꯏꯅ ꯍꯦꯛ ꯎꯅꯕꯗꯨꯐꯧ ꯆꯦꯜꯂꯦ ꯑꯗꯒꯤ ꯑꯉꯥꯡ ꯎꯟꯅ ꯂꯣꯏꯔꯕ ꯃꯇꯨꯡ ꯍꯤꯗꯥꯛ ꯀꯥꯞꯊꯣꯛ ꯀꯥꯞꯁꯤꯟꯒꯁꯦ ꯃꯣꯏꯅ ꯇꯧꯋꯦꯅ ꯍꯥꯏꯌꯦꯕ ꯅꯦ ꯑꯗꯣ ꯗꯥꯏꯔꯦꯛ ꯍꯛꯊꯦꯡꯅꯅ ꯇꯧꯔꯨꯗꯕꯒꯤꯅꯦ ꯑꯗꯨꯗꯤ ꯑꯃꯨꯛ ꯈꯪꯗꯤ ꯈꯪꯗꯕ ꯀꯥꯕꯨ ꯀꯥꯕꯨꯛꯄꯨꯗꯤ ꯑꯗꯨꯝ ꯇꯥꯕ ꯂꯩꯀꯥꯏꯗꯁꯨ ꯑꯉꯥꯡ ꯅꯨꯄꯤ ꯍꯧꯕꯁꯤꯡꯁꯦ ꯂꯣꯏꯅ ꯇꯧꯅꯕꯅꯤꯅꯅꯦ
ꯍꯣꯏ ꯍꯣꯏ ꯇꯧꯕꯅꯤꯅ ꯍꯧꯖꯤꯛꯀꯥꯟꯗꯤꯅꯦ ꯑꯩꯈꯣꯏ ꯑꯩꯈꯣꯏꯅ ꯀꯩꯁꯨ ꯁꯨꯝ ꯋꯥꯅꯤꯡꯉꯥꯏ ꯂꯩꯇ꯭ꯔꯕꯅꯤꯗ ꯍꯥꯏꯗꯤ ꯃꯣꯏꯅ ꯑꯗꯨꯝ ꯆꯦꯟꯕꯤꯔꯕ ꯑꯗꯒꯤ ꯅꯣꯏꯒꯤ ꯀꯩꯅꯣꯗꯣ ꯅꯣꯏꯒꯤ ꯃꯧꯗꯨꯕꯨ ꯀꯩꯅꯣ ꯇꯧꯕ꯭ꯔꯣ ꯍꯦꯜꯊ ꯀꯥꯔꯠꯀꯨꯝꯕ ꯑꯗꯨꯝꯕꯗꯤ ꯁꯥꯕ ꯈꯣꯠꯄꯒ ꯂꯩꯕ꯭ꯔꯣ
ꯈꯪ ꯂꯥꯛꯇꯦꯀꯣ ꯁꯥꯔꯁꯨꯅꯦ ꯃꯥꯗꯤ ꯁꯣꯟꯗꯕꯨ ꯃꯃꯤꯡ ꯀꯩꯀꯥ ꯁꯣꯟꯗ ꯌꯥꯎꯔꯝꯒꯤꯗꯧ ꯃꯥꯟꯗꯦ ꯍꯥꯏꯗꯤ ꯀꯨꯏꯗ꯭ꯔꯤꯕꯅꯤꯅꯅꯦ ꯁꯣꯟꯒꯤꯗ ꯀꯔꯤꯝꯐꯥꯎ ꯄꯥꯟꯗ꯭ꯔꯤꯕꯀꯣ ꯆꯦꯡ ꯆꯥꯛꯀꯤ ꯑꯣꯏꯔꯣ ꯀꯩ ꯑꯣꯏꯔꯣ ꯑꯦꯗ꯭ꯔꯦꯁ ꯅꯨꯡꯗ꯭ꯔꯦꯁ ꯀꯩꯀꯥ ꯀꯩꯝꯇ ꯑꯣꯟꯕ ꯈꯣꯠꯄꯗꯣ ꯂꯩ ꯄꯣꯠꯇ꯭ꯔꯦ ꯑꯁꯣꯟ ꯃꯌꯨꯝ ꯂꯣꯝꯒꯤ ꯃꯄꯥꯟꯂꯣꯝꯒꯤꯗ ꯂꯣꯏ ꯂꯩꯔꯝ ꯃꯤꯅꯤ ꯑꯗꯨꯅ ꯁꯥꯔꯁꯨ ꯃꯌꯨꯝꯂꯣꯝꯒꯤ ꯁꯥꯔꯤꯀꯥꯟꯗꯒ ꯌꯥꯎꯔꯝꯗꯧ ꯉꯥꯏꯔꯦ ꯁꯣꯟꯈꯤꯗ꯭ꯔꯒꯗꯤ ꯊꯥꯖꯗꯦꯕꯣ ꯑꯗꯨꯗꯤ ꯑꯩ ꯍꯪꯕꯨꯗꯤ ꯍꯪꯒꯦꯀꯣ
ꯎꯝ ꯑꯗꯨ ꯍꯪꯉꯣ ꯍꯦꯜ ꯀꯥꯔꯠꯀꯨꯝꯕ ꯁꯥꯖꯤꯜꯂꯣ ꯑꯗꯨ ꯑꯣꯏꯔꯗꯤ ꯃꯥꯅ ꯑꯉꯥꯡ ꯄꯣꯛꯄ ꯃꯇꯝꯗ ꯄꯩꯁꯥ ꯐꯪꯕ ꯅꯠꯇ꯭ꯔꯒ ꯄꯩꯁ ꯇꯪꯈꯥꯏ ꯍꯦꯟꯅ ꯇꯥꯕꯒꯨꯝꯕ ꯑꯗꯨꯒꯨꯝꯕ ꯂꯩꯕꯅꯦ ꯈꯨꯗꯣꯡꯆꯥꯕꯁꯤꯡꯗꯣ ꯂꯧꯍꯧꯗ꯭ꯔꯗꯤ ꯀꯥꯏꯗꯒꯤ ꯆꯪꯉꯤꯕ ꯄꯩꯁꯥ ꯃꯌꯥꯝꯁꯤꯒ ꯑꯉꯥꯡ ꯑꯃ ꯎꯅꯕꯗ ꯂꯨꯄꯥ ꯂꯥꯛ ꯃꯨꯛꯇꯤ ꯑ
ꯆꯪꯉꯤ ꯆꯪꯉꯤ ꯍꯧꯖꯤꯛꯀꯥꯟꯅꯦ ꯄ꯭ꯔꯥꯏꯚꯦꯠꯇꯗꯤꯅꯦ ꯆꯪꯉꯤꯅꯦ ꯆꯪꯉꯤꯅꯦ ꯄ꯭ꯔꯥꯏꯚꯦꯠꯇꯗꯤꯅꯦ ꯂꯨꯄꯥ ꯂꯥꯛ ꯑꯃ ꯃꯊꯛꯇ ꯄꯥꯏꯗ꯭ꯔꯗꯤ ꯌꯥ ꯄꯣꯠꯇꯦꯀꯣ ꯒꯣꯔꯃꯦꯟꯗ ꯇꯧꯔꯁꯨ ꯂꯨꯄꯥ ꯂꯤꯁꯤꯡ ꯅꯤꯐꯨ ꯌꯥꯡꯈꯩꯗꯤ ꯑꯗꯨꯝ ꯆꯪꯉꯤꯅꯤ ꯒꯣꯔꯃꯦꯟ ꯍꯥꯏꯅ ꯐ꯭ꯔꯤꯗ ꯇꯧ ꯌꯥꯄꯣꯠꯇꯦꯗꯣ
ꯃꯥꯅꯦ ꯏꯁ ꯒꯣꯕꯔꯃꯦꯟꯗꯒ ꯒꯣꯕꯔꯃꯦꯟꯗꯒ ꯇꯧꯍꯩꯕꯖꯥꯠ ꯅꯠꯇꯦꯀꯣ ꯃꯣꯏꯗꯤ
ꯊꯣꯛꯅꯩ ꯏꯔꯥꯡ ꯃꯌꯥꯝꯗꯣ
ꯑꯗꯨꯅꯦ ꯀꯤꯖꯩ ꯍꯥꯏꯕ
ꯀꯤꯖꯩ ꯀꯤꯖꯩ ꯅꯍꯥꯟꯋꯥꯏꯗꯤꯅꯦ ꯑꯥ ꯑꯩꯈꯣꯏꯒꯤ ꯏꯃꯥꯍꯣꯏ ꯀꯩꯍꯣꯏ ꯃꯇꯝꯗꯗꯤ ꯑꯩꯈꯣꯏ ꯃꯇꯝꯗꯕꯨꯗꯤ ꯀꯌꯥ ꯇꯧꯅꯗ꯭ꯔꯦ ꯑꯗꯨꯝ ꯑꯉꯥꯡ ꯅꯨꯕꯤ ꯎꯅꯕ ꯑꯗꯩ ꯆꯦꯛ ꯅꯨꯡ ꯀꯌꯥ ꯇꯧꯄꯣꯠꯇꯦ ꯌꯨꯝꯗꯒ ꯄꯡꯎ ꯎꯅꯔꯃꯤꯅꯤ ꯀꯅꯥꯁꯨ ꯑꯗꯨꯃꯥꯏꯅ ꯁꯤꯗꯦ ꯑꯗꯨꯃꯥꯏꯅ ꯁꯤꯔꯗꯤ ꯑꯝꯇꯕꯨ ꯂꯩꯔꯝꯃꯔꯣꯏ ꯅꯨꯄꯤ ꯑꯃꯝꯇ ꯀꯅꯥꯝ ꯁꯤ ꯄꯣꯠꯇꯦꯕ ꯍꯧꯖꯤꯛꯅꯅꯦ ꯀꯔꯤꯅꯣ ꯗꯣꯛꯇꯔꯅ ꯑꯁꯨꯛ ꯀꯟꯅ ꯌꯦꯡꯉꯁꯤꯗꯐꯧꯅꯦ ꯑꯁ ꯃꯃꯥ ꯑꯗꯨ ꯇꯧꯔꯦꯒ ꯃꯆꯥ ꯑꯥ ꯑꯗꯨ ꯇꯧꯔꯦꯒꯅꯅꯦ ꯐꯣꯟꯁꯤꯗ ꯇꯤꯚꯤꯁꯤꯗ ꯉꯥꯏꯇ ꯉꯥꯏꯇ ꯊꯥꯒꯠꯄ ꯃꯌꯥꯝꯁꯦ ꯎꯕꯗꯁꯨꯅ ꯍꯦꯟ ꯑꯩꯅ ꯀꯤꯔꯕꯅꯦꯕ ꯑꯉꯥꯡ ꯑꯨꯅꯗꯧꯁꯤꯡꯁꯦ
ꯎꯝ
ꯑꯗꯨꯒꯨꯝꯕꯗꯣ ꯎꯗꯕꯅꯤꯅ ꯅꯍꯥꯟꯋꯥꯏꯅꯕꯨ ꯀꯤꯗꯦꯗꯣ ꯍꯧꯖꯤꯛꯇꯤ ꯂꯣꯏ ꯃꯃꯤꯠꯁꯤꯗ ꯎ ꯂꯩꯔꯝꯃꯤ ꯅꯅꯦ ꯍꯥꯟꯅꯅꯦ ꯀꯤꯅꯔꯦꯕ ꯃꯤꯁꯤꯡꯁꯦ
ꯎꯝ ꯃꯥꯅꯦ ꯑꯁ ꯈꯪꯗ꯭ꯔꯦꯗ ꯍꯧꯖꯤꯛꯀꯥꯟꯗꯤꯅꯦ ꯂꯥꯏꯅꯥ ꯂꯥꯏꯊꯨꯡ ꯃꯌꯥꯝꯅꯁꯨ ꯖꯥꯖꯥꯠꯅꯦ ꯊꯣꯛꯏꯁꯦ
ꯎꯝ
ꯑꯗꯨꯗꯨꯅ ꯆꯦꯛꯁꯤꯟꯍꯧꯗꯕ ꯌꯥꯗꯦꯕ ꯁꯤꯒꯨꯝꯕ ꯃꯇꯝꯗ
ꯌꯥꯗꯦ ꯌꯥꯗꯦ ꯅꯍꯥꯟꯋꯥꯏ ꯑꯩꯈꯣꯏ ꯀꯩꯁꯨ ꯇꯧꯔꯛꯇꯦ ꯑꯗꯣ ꯌꯥꯗꯦꯀꯣ ꯍꯧꯖꯤꯛ ꯌꯥꯗꯦ ꯑꯗꯨꯝꯕ ꯇꯧꯍꯟ ꯌꯥꯄꯣꯟꯇꯦ ꯅꯍꯥꯟꯋꯥꯏꯗꯗꯤ ꯑꯁ ꯑꯩꯈꯣꯏ ꯂꯧꯒꯨꯝꯃꯨꯛ ꯍꯜꯂꯛꯑꯒ ꯑꯉꯥꯡ ꯎꯅꯔꯛꯏꯅꯤ ꯑꯥ ꯑꯁ ꯐꯧ ꯎ ꯑꯗꯨꯛ ꯊꯥꯡꯉꯛꯏꯅꯤꯒ ꯍꯥꯏꯗꯣ ꯍꯧꯖꯤꯛꯇꯗꯤꯅꯦ ꯆꯤꯟꯖꯥꯛ ꯑꯃꯅꯤ ꯈꯪꯗꯦ ꯀꯩꯅꯅꯤ ꯈꯪꯗꯦ ꯃꯁꯥꯁꯦ ꯐꯠꯅꯗ꯭ꯔꯕꯅꯤꯅꯅꯦ ꯑꯗꯨꯒ ꯌꯥꯄꯣꯠꯇꯗꯤꯀꯣ ꯑꯗꯨꯃꯥꯏꯅ ꯇꯧꯕꯗꯅꯦ ꯃꯤ ꯁꯣꯏꯕ ꯌꯥ ꯌꯥꯝ ꯌꯥꯎꯅꯔꯖꯥꯠꯅꯤ ꯍꯧꯖꯤꯛꯀꯥꯟ
ꯍꯣꯏ ꯑꯗꯨꯅꯦ ꯈꯔ ꯈꯔ ꯆꯦꯛꯁꯤꯜꯂꯛꯑꯣꯅ ꯍꯥꯏꯌꯣ ꯆꯤꯟꯖꯥꯛ ꯂꯥꯡꯊꯛꯁꯨ ꯐꯖ ꯐꯖꯕ ꯍꯥꯏꯗꯤ ꯈꯔ ꯀꯥꯟꯅꯒꯗꯕ ꯍꯩ ꯔꯥ ꯅꯨꯡ ꯆꯥꯗꯅ ꯃꯣꯏꯅ ꯗꯣꯛꯇꯔꯅ ꯏꯔꯛ ꯑꯥꯏꯔꯟ ꯇꯦꯕ꯭ꯂꯦꯠꯄꯨ ꯑꯣꯏꯔꯣ ꯀ ꯑꯣꯏꯔꯣ ꯐꯖ ꯆꯥ ꯇꯧꯋꯣ ꯍꯥꯏꯌꯣ ꯑꯉꯥꯡ ꯅꯨꯕꯤꯗ ꯁꯣꯛꯂꯛꯇꯅꯕ
ꯍꯣꯏ ꯍꯣꯏ ꯑꯩꯁꯨꯅꯦ ꯃꯣꯏꯅꯁꯨꯅꯦ ꯑꯩꯈꯣꯏꯅ ꯁꯨꯝ ꯀꯨꯏꯅ ꯂꯩꯀꯥꯏꯁꯤꯗ ꯂꯩꯔꯛꯑꯕꯅꯤꯅꯅꯦ ꯈꯪꯉꯝꯅꯦꯅ ꯍꯪꯉꯤꯕ ꯑꯃꯨꯛ ꯑꯗꯨ ꯑꯩꯈꯣꯏꯅꯗꯤ ꯑꯃꯨꯛ ꯀꯌꯥꯝ ꯃꯄꯥꯟ ꯏꯄꯥꯟ ꯊꯣꯛꯄꯗꯣ ꯅꯠꯇ꯭ꯔꯅꯤꯅ ꯈꯪꯗꯦꯗꯣ ꯑꯃꯨꯛ ꯑꯗꯨꯏꯅꯦ ꯑꯃ ꯑꯩꯅ ꯑꯁ ꯑꯩꯁꯨ ꯁꯤꯅꯦ ꯌꯥꯝ ꯀꯟꯅ ꯀꯨꯞꯅ ꯈꯪꯗ꯭ꯔꯦ ꯍꯪꯗ꯭ꯔꯗꯤꯅꯅꯦ ꯍꯧꯖꯤꯛꯀꯥꯟꯗꯤ ꯑꯩꯈꯣꯏꯒꯁꯦ ꯀꯟꯅꯔꯛꯇ꯭ꯔꯦꯅꯦ ꯑꯅꯧ ꯑꯅꯧꯕ ꯊꯣꯛꯄ ꯃꯌꯥꯝꯁꯤꯒꯗꯤ ꯑꯩꯈꯣꯏꯅ ꯈꯪꯉꯤꯁꯤꯒꯗꯤ ꯆꯥꯟꯅꯔꯛꯇ꯭ꯔꯦ
ꯃꯥꯅꯦ ꯑꯗꯨꯕꯨꯗꯤ ꯃꯇꯝꯒꯤ ꯑꯍꯣꯡꯕꯅꯤꯅ ꯁꯨꯝ ꯆꯥꯎꯈꯠꯂꯛꯄꯅꯤꯅ
ꯃꯥꯅꯦ ꯃꯥꯅꯦ ꯉꯁꯤ ꯑꯃ ꯊꯣꯛꯏ ꯍꯌꯦꯡ ꯑꯃ ꯊꯣꯛꯏꯗꯣ ꯑꯅꯧꯕ ꯃꯌꯥꯝꯁꯤꯅ ꯅꯅꯦ
ꯑꯁ
ꯍꯧꯖꯤꯛꯀꯥꯟ ꯇꯧꯅꯔꯛꯏꯁꯤ ꯁꯦ ꯈꯪꯗ꯭ꯔꯕꯅꯤꯅ ꯑꯩꯈꯣꯏꯁꯨꯅꯦ ꯑꯗꯨꯒꯤ ꯑꯩꯁꯦ ꯑꯁ ꯃꯣꯏꯁꯨ ꯄꯥꯈꯠꯆꯕꯗꯨꯒꯅꯦ ꯃꯁꯤ ꯅꯉꯣꯟꯗ ꯍꯪꯉꯒꯅꯦ ꯑꯩ ꯆꯠꯂꯁꯨ ꯆꯠꯂꯒꯦꯅ ꯈꯜꯂꯕꯅꯦ ꯅꯍꯥꯟ ꯅꯣꯡꯃ ꯑꯃꯗꯤꯅꯦ ꯆꯠꯄꯨꯗꯤ ꯆꯠꯂꯨꯔꯕꯅꯦ ꯑꯩꯁꯦ ꯑꯃꯨꯛꯁꯨꯅꯦ ꯑꯗꯨꯗꯅꯦ ꯃꯣꯏ ꯂꯩꯍꯧꯗꯕ ꯊꯕꯛ ꯆꯠꯈꯤꯒ ꯑꯗꯨ ꯇꯧꯈꯤꯒꯅꯅꯦ ꯃꯣꯏꯁꯨꯅꯦ ꯑꯗꯨꯗꯗꯤ ꯑꯩꯁꯦ ꯅꯪꯉꯣꯟꯗ ꯍꯥꯟꯅ ꯍꯪꯂꯉꯨꯔꯒꯦ ꯑꯗꯨꯒ ꯀꯣꯟꯅ ꯒ꯭ꯌꯥꯟ ꯇꯥꯅ ꯆꯠꯂꯒꯦꯅ ꯃꯣꯏꯗꯨꯁꯨꯅꯦ ꯈꯔ ꯆꯤꯟꯕ꯭ꯔꯥ ꯈꯪꯗꯦꯗ ꯄꯥꯛ ꯁꯥꯒ ꯎꯅꯕ ꯐꯪꯗꯦꯅꯦ ꯍꯧꯖꯤꯛꯀꯥꯟꯁꯦ ꯑꯁꯥꯒꯁꯦ ꯍꯦꯛꯇ ꯆꯠꯄꯗ ꯂꯩꯔꯝꯗꯦꯅꯦ
ꯍꯣꯏ ꯍꯣꯏ ꯈꯔ ꯀꯨꯞꯅꯅꯦ ꯅꯪꯅ ꯆꯠꯄ ꯀꯥꯟꯗ ꯐꯖꯅ ꯍꯪꯉꯣ ꯀꯃꯥꯏ ꯀꯃꯥꯏ ꯇꯧꯕ ꯅꯠꯇ꯭ꯔꯒ ꯀꯗꯥꯏꯐꯥꯎ ꯀꯥꯟꯅꯕ ꯑꯗꯒꯤ ꯀꯃꯥꯏꯅ ꯅꯨꯄꯤꯁꯦ ꯀꯃꯥꯏꯅ ꯊꯝꯕ ꯈꯣꯠꯄ ꯍꯥꯏꯗꯤ ꯍꯤꯗꯥꯛ ꯂꯥꯡꯊꯛꯅ ꯀꯃꯥꯏꯅ ꯍ ꯍꯣꯏ ꯗꯣꯛꯇꯔꯅ ꯍꯥꯏꯔꯛꯄꯁꯤꯡꯗꯨꯅ ꯀꯃꯥꯏꯅ ꯏꯟꯕ ꯈꯣꯠꯄꯗꯣ ꯑꯁꯥ ꯅꯨꯡꯁꯥꯗꯤꯅꯦ ꯑꯗꯨꯝ ꯗꯣꯛꯇꯔ ꯅꯔꯁꯀꯨꯝꯕ ꯑꯗꯨꯝ ꯇꯣꯏꯅ ꯂꯣꯏꯅꯔꯕꯅꯤ ꯃꯣꯏꯅ ꯍꯦꯟꯅ ꯈꯪꯉꯦꯕ ꯑꯗꯨꯅ ꯃꯣꯏꯗꯒꯤ ꯐꯖꯅ ꯚꯥꯏꯁꯤꯡꯗꯣ ꯐꯖꯅ ꯂꯧꯔꯦꯗꯅ
ꯎꯝ ꯎꯝ
ꯇꯧ ꯅꯠꯇ꯭ꯔꯗꯤꯅꯦ ꯍꯧꯖꯤꯛ ꯇꯝꯕ ꯉꯝꯄꯣꯟꯗꯦ ꯄꯨꯟꯁꯤꯁꯦ
ꯎꯝ ꯍꯣꯏꯅꯦ ꯍꯣꯏ ꯍꯣꯏ ꯑꯗꯨꯗꯤꯅꯦ ꯑꯩ ꯀꯩꯅꯣ ꯇꯧꯔꯒꯦ ꯃꯣꯏꯗꯁꯨ ꯍꯥꯏꯈ꯭ꯔꯒꯦ ꯑꯗꯨꯅꯦ ꯍꯌꯦꯡ ꯁꯪꯐꯝꯝꯗ ꯃꯄ ꯊꯨꯅ ꯇꯧꯍꯜꯂꯨꯗꯕ ꯌꯥꯗ꯭ꯔꯦ ꯃꯗꯨ ꯌꯥꯝꯅ ꯀꯥꯟꯅꯕ ꯑꯣꯏꯗꯣꯔꯤ ꯃꯗꯨꯃ
ꯍꯣꯏ ꯍꯣꯏ ꯑꯗꯣ ꯑꯪꯒꯜꯋꯥꯗꯤꯒꯤꯗꯨꯁꯨ ꯑꯗꯨꯝ ꯍꯥꯞꯆꯜꯍꯜꯂꯣ ꯍꯥꯏꯌꯣ ꯑꯗꯨꯁꯨ ꯑꯗꯨꯝ ꯀꯥꯟꯅꯔꯛꯀꯅꯤ ꯄꯩꯁꯥ ꯄꯩꯁꯥ ꯅꯨꯡꯁꯥꯗ ꯑꯗꯨꯝ ꯐꯪꯕ ꯈꯣꯠꯄ ꯇꯧꯕꯅꯤꯅ ꯅꯣꯏ ꯑꯪꯒꯜꯋꯥꯗꯤ ꯋꯥꯀꯔꯗꯣ ꯂꯥꯛꯑꯣ ꯍꯥꯏꯌꯣ
ꯑ ꯑ ꯑꯩ ꯏꯃ ꯏꯕꯨ ꯃꯗ ꯍꯥꯏꯔꯒꯅꯦ ꯃꯗꯨ ꯆꯦꯟꯊꯣꯛ ꯆꯦꯟꯁꯤꯟ ꯈꯔ ꯇꯧꯍꯟꯕ ꯌꯥꯔꯔꯣꯏ ꯍꯦꯜꯠ ꯀꯥꯔꯠꯅ ꯍꯥꯏꯁꯤꯡꯗꯣ ꯠꯇꯨ ꯐꯧꯗꯕ ꯌꯥꯔꯔꯣꯏ ꯄꯩꯁꯥ ꯈꯨꯠꯆꯪ ꯂꯥꯛꯆꯪꯁꯤꯗꯅꯦ ꯄꯨꯠꯊꯗꯅ ꯁꯤ ꯇꯥꯔꯦ ꯎꯝ ꯍꯣꯏ ꯍꯣꯏ ꯑꯩꯅꯦ ꯑꯃꯨꯛ ꯀꯩꯅꯣ ꯇꯧꯔꯒ ꯅꯦ ꯑꯃꯨꯛ ꯄꯥꯎ ꯐꯥꯎꯔꯛꯀꯦ ꯉꯁꯤꯒꯤꯗꯤꯅꯦ ꯃꯣꯏꯗꯁꯨꯅꯦ ꯑꯃꯨꯛ ꯍꯥꯏꯔꯛꯑꯣ ꯅꯪꯉꯣꯟꯗ ꯍꯪꯂꯣꯏꯨꯔꯒꯅ ꯉꯥꯏꯍꯧꯔꯤꯕꯅꯦ ꯑꯃꯨꯛ ꯑꯩ ꯑꯝꯇ ꯋꯥꯔꯤ ꯋꯥꯇꯥꯏ ꯁꯥꯟꯅꯔꯨꯒꯤꯒꯦ
ꯑꯣ ꯍꯣꯏ ꯍꯥꯏꯕꯤꯌꯣ ꯍꯥꯏꯕꯤꯔꯣ ꯎꯝ ꯊꯝꯃꯦ ꯊꯝꯃꯦ ꯎꯝ ꯎꯝ
ꯍ